ꯀꯩꯗꯧꯔꯤꯅꯣ
ꯐꯃꯨꯡꯗ ꯂꯩꯌꯦ ꯐꯃꯨꯡꯗ ꯍꯤꯞꯄꯒ ꯂꯩꯌꯦ ꯑꯣ ꯇꯥꯕ꯭ꯔꯣ
ꯎꯝ
ꯐꯃꯨꯡꯗ ꯍꯤꯞꯄꯥꯒ ꯂꯩꯌꯦ ꯎꯝ ꯊꯕꯛ ꯇꯧꯗꯤꯌꯦ ꯅꯣꯡꯇ ꯅꯣꯡ ꯆꯨꯏꯌꯦ ꯑꯩꯈꯣꯏꯗꯤ
ꯑꯣ ꯑꯩꯈꯣꯏ ꯅꯣꯡ ꯆꯨꯗꯦ ꯍꯧꯖꯤꯛ ꯑꯩꯗꯤ ꯏꯪꯈꯣꯜꯗ ꯂꯩꯌꯦ
ꯑꯣ ꯑꯣ
ꯂꯣꯢꯗꯤ ꯅꯪꯒꯤ ꯊꯕꯛꯇꯨ ꯂꯣꯏꯗ꯭ꯔꯤꯕꯣ
ꯂꯣꯏꯗ꯭ꯔꯤꯗ ꯍꯧꯖꯤꯛ ꯁꯨꯝ ꯄꯣꯊꯥꯔꯝꯕ ꯑꯗꯨꯒꯤ
ꯑꯦ ꯊꯦꯡꯉꯦ ꯍꯜꯂꯛꯄ ꯃꯇꯝ ꯌꯧꯔꯦꯗꯅ ꯍꯧꯖꯤꯛꯇꯤ
ꯋꯥꯠꯂꯤꯗ ꯑꯗꯨꯝ ꯄꯨꯡ ꯃꯔꯤ ꯄꯨꯡ ꯃꯔꯤ ꯃꯈꯥꯏ ꯑꯗꯨ ꯀꯥꯟꯗ ꯍꯟꯕ ꯌꯥꯏ
ꯑꯦ ꯊꯕꯛ ꯀꯟꯕ ꯃꯥꯂꯤꯀꯣ
ꯀꯔꯤ ꯍꯦꯟꯁꯡ ꯆꯕꯥꯔꯣ
ꯉꯁꯤ ꯎꯁꯣꯏ ꯆꯥꯏ
ꯎꯝ
ꯅꯣꯏꯒꯤꯗꯤ
ꯑꯩꯈꯣꯏꯗꯣ ꯍꯋꯥꯏ ꯊꯣꯡꯕ ꯆꯥꯏ
ꯎ ꯅꯨꯡꯇꯤꯒꯤ ꯑꯗꯨꯝ ꯊꯕꯛ ꯆꯠꯄ꯭ꯔꯣ ꯅꯣꯏꯁꯦ꯫
ꯅꯨꯡꯇꯤꯒꯤ ꯆꯠꯇꯦꯗ꯫ ꯑꯗꯨꯝ ꯃꯔꯥ ꯃꯔꯥꯛꯇ ꯆꯠꯂꯦ ꯑꯗꯨꯒ ꯅꯣꯡ ꯆꯨꯕ ꯀꯥꯟꯗꯗꯤ ꯊꯕꯛꯁꯨ ꯇꯧꯕꯗꯤ ꯅꯨꯡꯉꯥꯏꯇꯦ ꯗꯅ
ꯎꯝ ꯉꯁꯥꯏ ꯉꯁꯥꯏꯗꯤ ꯅꯣꯡ ꯆꯨꯕ꯭ꯔꯣ ꯅꯣꯏ ꯑꯗꯨꯁꯨ
ꯍꯣꯏ ꯆꯨꯋꯦ꯫ ꯑꯗꯨꯗꯁꯨ ꯄꯣꯊꯥꯔꯒ ꯂꯩꯕꯅꯦ ꯉꯥꯏꯍꯥꯛ ꯐꯝꯃꯒ ꯂꯩꯕ꯫ ꯂꯧꯁꯥꯡꯒꯨꯝꯕ ꯂꯩꯕꯅꯤꯅꯀꯣ ꯏꯪꯈꯣꯜꯗꯁꯨ꯫
ꯎꯝ ꯎꯝ
ꯑꯗꯨꯒꯤꯅꯤꯗ
ꯅꯣꯏ ꯃꯥ ꯎꯝ ꯃꯄꯥꯟ ꯊꯣꯛꯄ ꯅꯨꯡꯉꯥꯏꯇꯕ꯫ ꯑꯗꯨꯒꯤ꯫ ꯆꯥꯛ ꯆꯥꯕ ꯃꯇꯝ ꯈꯛꯇ ꯉꯥꯏꯔꯦ ꯍꯧꯒꯠꯄꯗꯣ꯫
ꯑꯁ ꯑꯁ ꯌꯥꯝ ꯅꯨꯡꯉꯥꯏꯕ ꯃꯥꯂꯦꯗ
ꯅꯨꯪꯉꯥꯏꯇꯦꯍꯦ ꯀꯩꯁꯨ
ꯎꯝ ꯎꯝ ꯇꯨꯡꯃ ꯂꯩꯕꯗꯣ ꯅꯨꯡꯉꯥꯏꯇꯕ꯭ꯔꯣꯅꯦ꯫
ꯋꯥꯏ ꯇꯨꯝꯕꯁꯨ
ꯎꯝ ꯑꯗꯨꯗꯤ ꯊꯕꯛ ꯑꯣꯏꯅ ꯇꯧꯔꯣ ꯇꯨꯝꯃꯅꯨ
ꯊꯕꯛ ꯇꯧꯒꯦ ꯈꯟꯕꯅꯦ ꯑꯗꯨ ꯅꯣꯡ ꯆꯨꯕ ꯑꯗꯨ ꯇꯧꯕ ꯅꯨꯡꯉꯥꯏꯇꯕ꯫ ꯌꯥꯗꯕ ꯍꯥꯏꯇꯥꯔꯦ
ꯑꯩꯈꯣꯏꯗ ꯑꯣꯏꯅ ꯄꯥꯏꯔꯛꯈ꯭ꯔꯣ ꯑꯗꯨꯗꯤ ꯑꯩꯈꯣꯏꯗ ꯊꯕꯛ ꯃꯌꯥꯝ ꯄꯥꯏꯔꯒ ꯂꯩꯌꯦ꯫
ꯌꯥꯏ꯫
ꯍꯌꯦꯡ ꯂꯥꯛꯅꯕ ꯇꯧꯔꯒꯦ ꯑꯗꯨꯗꯤ꯫
ꯆꯤꯡ ꯈꯥꯏꯕꯤꯕ ꯏꯪꯈꯣꯜꯒꯤ ꯊꯕꯛ ꯇꯧꯕꯤꯕ ꯑꯣ ꯌꯨꯝꯒꯤ ꯊꯕꯛ ꯃꯌꯥꯝ ꯂꯩꯌꯦ ꯑꯩꯈꯣꯏꯗ
ꯎꯝ ꯅꯣꯏ ꯆꯤꯟ ꯅꯧ ꯀꯌꯥꯁꯨꯒꯦ
ꯎꯝ ꯍꯥꯏꯕ ꯌꯥꯕ꯭ꯔꯣ
ꯌꯥꯏꯅ꯫
ꯃꯤꯦꯁꯦꯁꯇ ꯊꯥꯔꯛꯑꯒꯦ
ꯊꯥꯈꯤꯕꯗꯨꯣ ꯌꯦꯡꯉꯣ꯫ ꯑꯦ ꯅꯍꯥꯟꯗꯩ ꯕꯣ ꯌꯦꯡꯕ꯭ꯔꯣ ꯉꯁꯤ ꯑꯌꯨꯛꯇꯣ
ꯎꯝꯅꯦ ꯑꯣ ꯑꯣ ꯌꯦꯡꯉꯦ ꯌꯦꯡꯉꯤ ꯑꯗꯨꯏꯅꯦ ꯉꯁꯤ ꯈꯔ ꯊꯦꯡꯅ ꯍꯧꯒꯠꯄꯗꯣ
ꯄꯨꯡ ꯀꯌꯥꯗꯩ ꯄꯨꯡ ꯀꯌꯥ ꯐꯥꯎ ꯂꯥꯛꯄ꯭ꯔꯥ
ꯄꯨꯡ ꯑꯃ ꯃꯈꯥꯏꯗꯒꯤ ꯑꯍꯨꯝ꯫ ꯑꯍꯨꯝ ꯑꯍꯨꯝ ꯍꯦꯜꯂꯦ꯫
ꯑꯣ ꯉꯁꯤꯁꯨ ꯂꯩꯕ꯭ꯔꯥ꯫
ꯑꯪ ꯉꯥꯁꯤꯁꯨ ꯂꯥꯛꯑꯦ
ꯎꯝ꯫
ꯊꯦ ꯉꯁꯤ ꯈꯔ ꯉꯜꯂꯅꯤ ꯕꯥꯔꯣ ꯃꯈꯥꯏꯗꯀꯣ꯫
ꯎꯝ꯫ ꯑꯗꯨꯗꯤ ꯕꯥꯔꯣ ꯃꯈꯥꯏ ꯉꯥꯏꯔꯅꯤ ꯑꯗꯨꯗꯤ
ꯎꯝ ꯇꯨꯝꯃꯔꯣꯏ꯫ ꯂꯨꯗꯣ ꯂꯨꯗꯣ ꯀꯤꯡꯗꯣ ꯁꯥꯟꯅꯔꯒ꯫ ꯉꯥꯏ ꯉꯥꯏꯕ ꯇꯥꯔꯦ ꯉꯁꯤ꯫
ꯑꯁ ꯑꯗꯨꯗꯤ ꯅꯨꯡꯊꯤꯜꯗ ꯑꯃꯨꯛ ꯇꯨꯝꯃꯒ ꯂꯩꯔꯅꯤꯅꯦ꯫
ꯎꯝ꯫
ꯅꯨꯃꯤꯗꯥꯡꯗ ꯇꯨꯝꯗ꯭ꯔꯕꯅꯤꯅ꯫
ꯑꯗꯨꯅꯦ ꯑꯩꯈꯣꯏ ꯏꯃꯨꯡ ꯃꯅꯨꯡ ꯂꯣꯏ ꯆꯠꯂꯒ ꯌꯦꯡꯕꯅꯤꯅꯀꯣ꯫ ꯀꯩꯁꯨ ꯀꯥꯏꯗꯦ ꯏꯊꯟꯇ ꯆꯠꯂꯗꯤ ꯈꯔ ꯅꯨꯡꯉꯥꯏꯇꯕ
ꯎꯝ
ꯃꯤ ꯂꯣꯏꯅꯃꯛ ꯔꯦꯁ ꯇꯧꯔꯒ ꯂꯩꯔꯤꯗꯨꯅꯦ꯫
ꯎꯝ
ꯅꯪꯗꯤ ꯌꯦꯡꯗꯣꯏꯔꯣ ꯉꯁꯤ ꯑ ꯉꯔꯥꯡꯗꯣ ꯕꯜꯂ ꯌꯦꯡꯕ꯭ꯔꯣ
ꯌꯦꯡꯗꯦ ꯊꯦꯡꯅ ꯂꯥꯎꯄꯅꯤꯅ꯫ ꯑꯩꯗꯣ ꯅꯦꯠꯋꯥꯛꯁꯨ ꯅꯨꯡꯉꯥꯏꯇꯦꯕ ꯌꯦꯡꯅꯕ꯫
ꯎꯝ
ꯎꯝ
ꯍꯥꯥ
ꯎꯔꯒ ꯂꯩꯔꯤꯅꯤ ꯋꯥ ꯅꯨꯡꯉꯥꯏꯇꯦꯕ ꯑꯁꯤ ꯏꯪꯈꯣꯜꯗꯅꯁꯨ ꯑꯃꯨꯛꯀ ꯅꯨꯡꯉꯥꯏ
ꯑꯣ
ꯅꯨꯡꯁꯥ ꯁꯥꯗꯣꯛꯑꯦ ꯍꯧꯖꯤꯛꯇꯤ꯫
ꯎꯝ ꯑꯩꯈꯣꯏꯁꯨ ꯍꯧꯖꯤꯛꯇꯤ ꯅꯨꯡꯁꯥꯁ ꯊꯣꯛꯂꯛꯑꯦ꯫
ꯎꯝ ꯑꯣ ꯕꯣꯜ ꯌꯦꯡꯕꯗꯣ ꯅꯣꯏ ꯗꯤ ꯍꯥꯏꯗꯤ ꯄꯨꯂꯞ ꯌꯦꯡꯕ꯭ꯔꯥ ꯅꯠꯇ꯭ꯔꯒ ꯅꯁꯥ ꯅꯁꯥꯒꯤ ꯐꯣꯟꯗ ꯑꯗꯨꯝ ꯌꯦꯡꯕ꯭ꯔꯥ
ꯎꯝ ꯏꯁꯥ ꯏꯁꯥ ꯐꯣꯟꯗꯁꯨ ꯌꯦꯡꯕ ꯌꯦꯡꯕꯗꯤ ꯌꯥꯕꯅꯦꯕꯀꯣ ꯀꯣ ꯑꯗꯨ ꯑꯣꯏꯔꯁꯨ ꯄꯨꯟꯅ ꯌꯦꯡꯕꯗꯤ ꯅꯨꯡꯉꯥꯏꯗꯅ
ꯎꯝ ꯑꯗꯨꯅꯦ ꯄꯨꯟꯅ ꯌꯦꯡꯕꯅ ꯅꯨꯡꯉꯥꯏꯕꯅꯦ
ꯑꯗꯨ ꯂꯥꯁꯗꯤ ꯅꯠꯇꯦ ꯐꯥꯏꯅꯦꯜꯗꯗꯤ ꯀꯩꯅꯣ ꯇꯧꯒꯅꯤ
ꯎꯝ
ꯆꯥꯛ ꯆꯥꯃꯤꯟꯅꯔꯒ ꯀꯩꯅꯣ ꯄꯩꯁꯥ ꯄꯨꯊꯣꯛꯄ ꯄꯨꯊꯣꯛꯑꯒꯀꯣ
ꯎꯝ ꯃꯤ ꯈꯔ ꯍꯣꯏ ꯁꯤꯡꯖꯨꯒꯨꯝꯕ ꯁꯦꯝꯃꯒ
ꯅꯠꯇꯦ ꯍꯦ ꯑꯗꯨꯒꯨꯝꯕ ꯑꯗꯨꯒꯨꯝꯕꯗꯤ ꯅꯠꯇꯦ ꯍꯤ ꯁꯤꯡꯁꯨꯨ
ꯅꯠꯇꯦ ꯑꯩꯅ ꯍꯥꯏꯕꯗꯤ ꯅꯪꯕꯨ ꯅꯠꯇꯦ ꯃꯤ ꯈꯔ ꯍꯥꯏꯕ
ꯑꯣ ꯑꯣ
ꯁꯤꯡꯖꯨ ꯁꯦꯝꯃꯒꯀꯣ ꯆꯥꯔꯒ ꯉꯥꯏꯔꯒ ꯂꯩꯕꯗꯣ ꯏꯟꯇꯔꯦꯁ ꯌꯥꯝ ꯂꯩꯕꯗꯣ ꯕꯤꯠ ꯌꯥꯝ ꯂꯩꯍꯟꯕꯗꯣ
ꯍꯨꯏꯒꯨꯝꯕ ꯆꯥꯔꯒ ꯌꯦꯡꯗꯣꯏꯅꯤ ꯍꯩꯅꯗꯔꯗꯤ
ꯀꯔꯤꯌꯦꯦ ꯎꯝ ꯅꯪ ꯍꯨꯏ ꯆꯥꯅꯤꯡꯕꯔꯅꯦ
ꯆꯥꯕꯨꯗꯤ ꯆꯥꯅꯤꯡꯗꯦꯗ ꯑꯗꯨ ꯑꯣꯏꯔꯁꯨ ꯃꯤ ꯂꯣꯏꯅꯃꯛ ꯆꯥꯅꯤꯡꯉꯤ ꯃꯤ ꯂꯣꯏꯅꯃꯛ ꯆꯥꯅꯤꯡꯕꯅꯤꯅꯀꯣ ꯏꯊꯟꯇ ꯆꯥꯅꯤꯡꯗꯦ ꯍꯥꯏꯔ ꯏꯟ ꯇꯣꯗꯤꯅꯣ ꯍꯥꯏꯗꯅ
ꯎꯝ
ꯗꯨꯗꯤ
ꯆꯥꯗꯦ ꯑꯩꯗꯤ
ꯌꯦꯟꯔꯨꯝꯝꯒꯨꯝꯕ ꯂꯧꯔꯒ ꯆꯥꯕꯁꯨ ꯌꯥꯏ
ꯑꯩꯗꯤ ꯌꯦꯔꯨꯝꯅ ꯄꯥꯝꯃꯤ ꯍꯨꯏꯗꯒꯤꯗꯤ
ꯑꯦ ꯌꯦꯟꯒꯨꯝꯕ ꯌꯦꯟꯒꯨꯝꯕ ꯄꯥꯝꯗꯦ ꯍꯥꯏꯔꯣ
ꯍꯥꯥ ꯍꯨꯏ ꯁꯥ ꯍꯦꯟꯅꯗꯤꯀꯣ ꯌꯦꯔꯨꯝ ꯑꯣꯏꯅ ꯆꯥꯅꯤꯡꯉꯦꯕ
ꯑꯇꯩꯗꯤ ꯆꯥꯕ꯭ꯔꯣ ꯌꯦꯟ ꯌꯦꯟꯒꯨꯝꯕ ꯑꯣꯛꯁꯥꯒꯨꯝꯕ ꯁꯟꯁꯥꯒꯨꯝꯕꯗꯤ ꯆꯥꯕ꯭ꯔꯣ
ꯌꯥꯥꯏꯌꯦ ꯌꯥꯥꯏꯌꯦ ꯌꯥꯌꯦ
ꯀꯔꯤꯒꯤꯅꯣ ꯅꯪꯅ ꯍꯨꯏ ꯆꯥꯗ꯭ꯔꯤꯁꯦ
ꯑ ꯇꯥꯏꯗꯤ ꯂꯅ ꯑꯣꯏ ꯆꯥꯏ ꯑꯁ ꯑꯩ ꯃꯅꯝꯗꯣ ꯍꯩꯅꯗꯕꯩꯅꯤꯅꯦ
ꯑ ꯃꯅꯝ ꯂꯩꯇꯦ ꯅꯪꯒꯤ ꯋꯥꯈꯜ ꯅꯪꯒꯤ ꯋꯥꯈꯜꯗꯒꯤ ꯊꯣꯛꯂꯛꯄ ꯑꯣꯏꯔꯝꯅꯤ ꯑꯗꯨꯗꯤ ꯅꯪꯅ ꯈꯟꯕ ꯑꯣꯏꯔꯝꯃꯤ ꯑꯗꯨꯗꯤ ꯑꯩꯈꯣꯏ ꯈꯨꯟꯅꯀꯣ ꯅꯨꯄꯤ ꯑꯃ ꯍꯨꯏ ꯆꯥꯗꯦ ꯍꯨꯏ ꯆꯥꯗꯦ ꯍꯥꯏꯕ
ꯎꯝ
ꯑꯗꯨꯒ ꯑꯩꯈꯣꯏꯅ ꯊꯣꯡ ꯑꯩꯈꯣꯏꯅ ꯊꯣꯡꯕ ꯂꯣꯏꯔꯒ ꯍꯨꯏꯅꯦ ꯍꯨꯏꯁꯥꯅꯦ ꯍꯥꯏꯕꯗꯣ ꯑꯩꯈꯣꯏꯅ ꯃꯉꯣꯟꯗ ꯈꯪꯍꯟꯗꯕꯤꯗ ꯄꯤꯌꯦꯕꯀꯣ
ꯇꯤꯡꯀꯣꯠ ꯃꯆꯥꯗ ꯑꯗꯣ ꯃꯥ ꯂꯣꯏ ꯆꯥꯈ꯭ꯔꯦꯕ ꯑꯗꯨꯝ ꯑꯃꯈꯛ ꯉꯥꯏ ꯀꯥꯟꯗ ꯑꯩꯅ ꯑꯗꯣ ꯅꯪꯅ ꯆꯥꯔꯤꯗꯨ ꯍꯨꯏꯁꯥꯅꯦ ꯍꯥꯏꯔꯒ ꯃꯥꯗ ꯑꯁ ꯑꯩ ꯉꯁ꯭ꯋꯥꯏꯗꯒꯤ ꯃꯅꯝ ꯑꯃ ꯅꯝꯃꯦ ꯍꯥꯏꯅ ꯈꯟꯕꯅꯦ ꯑꯩ
ꯑꯗꯨ ꯇꯥꯗꯤ ꯇꯥꯔꯤꯕ
ꯎꯝ ꯃꯥ ꯍꯥꯟꯅꯅꯤ ꯆꯥꯔꯦ ꯍꯥꯏꯔꯅꯦꯕꯀꯣ ꯑꯩꯈꯣꯏꯅ ꯈꯪꯉꯒ ꯑꯃꯃꯝ ꯈꯪꯉꯒ ꯄꯤꯔꯗꯤ ꯏ ꯃꯥꯥꯟ ꯆꯥꯔꯔꯣꯏꯕ ꯈꯪꯉꯦꯕ
ꯎꯝ
ꯅꯪꯅ ꯍꯨꯏꯁꯥ ꯆꯥꯗꯕꯅꯤꯅ ꯑꯩ ꯑꯩꯈꯣꯏꯅ ꯑꯇꯣꯞꯄ ꯊꯣꯡꯒ ꯄꯤꯕꯅꯦ ꯍꯥꯏꯔꯒ ꯃꯥꯗꯣ ꯂꯣꯏ ꯆꯥꯏ ꯃꯇꯣꯡ ꯑꯃꯈꯛ ꯉꯥꯏꯔꯀꯥꯟꯗ ꯑꯩꯅ ꯅꯪ ꯆꯥꯏꯗꯣ ꯍꯨꯏꯁꯥꯅꯤ ꯍꯥꯏꯅ ꯉꯁꯥꯏꯗꯒꯤ ꯑꯩꯅ ꯆꯥꯕ ꯆꯥ ꯇꯧꯔꯤꯉꯩꯗ ꯃꯅꯝ ꯑꯃꯅꯤ ꯅꯝꯃꯦ ꯈꯟꯕꯅꯦ ꯍꯥꯏꯃ ꯅꯪꯁꯨ ꯑꯗꯨꯃꯥꯏꯅ ꯇꯧꯗꯧ ꯃꯥꯜꯂꯦꯗ
ꯑꯕꯨꯁꯨꯁꯨ ꯑꯩꯕꯨꯁꯨ ꯑꯩ ꯑꯩꯗꯤ ꯈꯪꯉꯤ ꯑꯗꯨꯝ ꯍꯥꯏꯗꯤ ꯏꯃꯥꯅꯀꯣ
ꯎꯝ
ꯍꯥꯏꯗꯤ ꯍꯨꯏ ꯁꯥꯗꯣ ꯅꯣꯡꯃ ꯊꯣꯡꯉꯒ ꯂ ꯍꯥꯏꯗꯤ ꯊꯣꯡꯉꯒ ꯊꯝꯃꯝꯕꯀꯣ ꯑꯗꯨꯒ ꯑꯩꯗꯤ ꯈꯪꯗ꯭ꯔꯤꯕ ꯁ꯭ꯀꯨꯜ ꯍꯜꯂꯛꯄꯗꯅꯦꯕ
ꯎꯝ
ꯁ꯭ꯀꯨꯜ ꯍꯜꯂꯛꯄꯗ ꯑꯣꯏꯕ ꯑꯗꯨꯣ ꯍꯏ ꯏꯁꯥꯗ ꯀꯔꯤ ꯍꯥꯏꯁꯤꯔꯥ ꯃꯁꯥ ꯐꯥꯕꯒꯤꯔꯥ ꯑꯗꯨꯝ ꯁꯥ ꯃꯥꯜꯂꯦꯕ ꯍꯨꯏ ꯁꯥꯗꯣ ꯑꯗꯨꯗꯤ ꯑ ꯑꯩꯅ ꯀꯩ ꯁꯥꯔꯅ ꯍꯡꯕ ꯀꯥꯟꯗ ꯃꯥꯅ ꯑꯣꯛ ꯁꯥꯅꯤ ꯎꯁꯥꯅꯤ ꯍꯥꯏꯕꯗꯤ ꯑꯩꯗꯣ ꯑꯗꯨꯝ ꯆꯥꯅꯕ ꯇꯧꯈ꯭ꯔꯦ ꯑꯗꯨ ꯑ ꯆꯥꯔꯝꯗꯥꯏꯗ ꯑꯩꯗ ꯃꯅꯝꯁꯤ ꯑꯃ ꯂꯩꯌꯦꯕꯀꯣ ꯍꯨꯏꯒꯤ ꯃꯅꯝꯁꯤ ꯑꯗꯨꯝ ꯈꯪꯕ ꯑꯦ ꯁꯤ ꯍꯨꯏꯁꯥꯅꯦ ꯑꯩ ꯈꯥꯡꯉꯦ ꯍꯥꯏꯕ ꯏꯃꯥꯗ ꯑꯃꯨꯛꯀ ꯅꯣꯛꯄ ꯑꯩꯅ ꯅꯉꯣꯟꯗ ꯇ꯭ꯔꯥꯏ ꯇꯧꯕꯅꯤꯗ ꯅꯪ ꯆꯥꯒꯦꯔꯥ ꯆꯥꯔꯣꯏꯒꯦꯔꯥ ꯌꯦꯡꯒꯦ ꯇꯕꯗꯤ ꯑꯃꯛꯀ ꯍꯥꯏꯗꯧꯕ ꯍꯥꯏꯅ ꯑꯗꯨꯝ ꯈꯪꯕ ꯉꯝꯕ ꯅꯍꯥꯟꯗꯩ
ꯃꯔꯣꯏꯗꯣ ꯐꯖꯅ ꯍꯥꯞꯇꯕꯒꯤ ꯃꯅꯝ ꯊꯣꯛꯄꯅꯤ
ꯑꯩꯗꯤ ꯁꯨꯡꯆꯥ ꯆꯥꯅꯤꯡꯗꯦ ꯃꯅꯝꯗ ꯑꯩꯗꯤ ꯑꯗꯨꯝ ꯈꯪꯉꯦꯕ ꯍꯨꯏ ꯁꯥꯗꯣ
ꯅꯣꯡꯃ ꯑꯩ ꯄꯤꯒꯦ ꯅꯪꯒꯤꯗꯃꯛ ꯆꯠꯅ ꯊꯣꯡꯕꯤꯔꯒꯀꯣ
ꯍꯣꯏꯒꯤ ꯆꯅꯤꯗ꯭ꯔꯦ ꯁꯦꯜꯒꯤ ꯂꯧ ꯍꯥꯏꯔꯁꯨ ꯂꯩꯔꯨꯔꯦ ꯑꯩꯈꯣꯏꯗꯤ
ꯑꯦ ꯑꯦ ꯋꯥꯅꯤꯅꯦ ꯐ ꯉꯥꯡꯅꯨ ꯀꯣ
ꯂꯤꯁꯤꯡ ꯑꯃ ꯄꯤꯒꯦ ꯆꯥꯎ ꯍꯥꯏꯔꯁꯨ ꯆꯥꯔꯔꯣꯏ
ꯃ ꯃ ꯃꯃ ꯅꯪ ꯆꯥꯎ ꯑꯗꯨꯒ ꯂꯤꯁꯤꯡ ꯃꯔꯤꯒꯨꯝꯕ ꯃꯉꯥꯒꯨꯝꯕ ꯄꯤꯒꯦ ꯍꯥꯏꯔꯗꯤ ꯅꯪ ꯉꯝꯃꯔꯣꯏꯀꯣ
ꯌꯦꯁ ꯌꯦꯁ ꯆ ꯆꯥꯕꯤꯔꯣꯍꯦ ꯑꯗꯨꯕꯨꯗꯤ ꯎꯝ ꯆꯥꯅꯤꯡꯗꯕꯗ ꯃꯤ ꯈꯔꯗꯤ ꯂꯤꯟ ꯆꯥꯕ ꯂꯩꯌꯦꯅ ꯂꯤꯟ ꯆꯥꯕ꯭ꯔꯥ
ꯑꯦ ꯀꯥꯏꯗꯅꯣ ꯑꯗꯨꯒꯨꯝꯕꯗꯤ
ꯎꯝ
ꯑꯩꯈꯣꯏꯁꯤꯁꯨ ꯆꯥꯕ ꯃꯤꯅꯦ ꯆꯥꯕ ꯃꯤ ꯑꯩꯁꯨ ꯈꯪꯉꯤ ꯏꯃꯥꯟꯅꯕꯁꯤꯡ ꯈꯔ ꯈꯔꯗꯤꯀꯣ ꯑꯗꯨꯝ ꯆꯥꯕ ꯂꯩ ꯑꯗꯨꯣ ꯑꯩꯗꯤ ꯆꯥꯅꯗꯦ ꯑꯗꯨꯒꯨꯝꯕꯗꯤ
ꯎꯝ
ꯑꯗꯨꯝ ꯆꯥꯕꯗ ꯍꯥꯎꯗꯤ ꯍꯥꯎꯕ ꯃꯥꯜꯂꯦ ꯃꯣꯏꯒꯤꯗꯣ
ꯎꯝ ꯎꯝ
ꯐꯖꯅ ꯃꯣꯔꯣꯛ ꯈꯔ ꯁꯥꯍꯜꯂꯒ ꯑꯗꯨꯒꯨꯝꯕ ꯑꯗꯨꯒꯨꯝꯕ ꯏꯟꯖꯥꯡꯗꯤ ꯃꯣꯔꯣꯛ ꯁꯥꯗ꯭ꯔꯗꯤ ꯆꯥꯕ ꯅꯨꯡꯉꯥꯏꯔꯔꯣꯏ ꯍꯥꯏꯔꯒ ꯅꯍꯥꯟ ꯑꯩꯗꯤ ꯆꯥꯗꯦ ꯆꯥꯗꯦ ꯑꯩ ꯄꯨꯟꯕꯗꯤ ꯄꯨꯜꯂꯦꯕꯀꯣ꯫
ꯎꯝ
ꯆꯥꯛꯑꯧꯋꯦ ꯂꯤꯗꯣꯏ ꯃꯣꯏ ꯆꯗ ꯆꯥꯛꯑꯧꯋꯦ꯫
ꯌꯥꯝ ꯍꯥꯎꯋꯦ ꯍꯥꯏꯌꯦ ꯃꯤ ꯍꯥꯏꯕ꯫
ꯎꯝ꯫
ꯑꯗꯣ ꯑꯩꯗꯤ ꯁꯨꯡꯛꯆꯥ ꯆꯥꯅꯤꯡꯗꯕ ꯎꯝ꯫
ꯎꯆꯤꯗꯣ ꯎꯆꯤꯒꯨꯝꯕ ꯂꯤꯟꯒꯨꯝꯕ ꯂꯤꯟꯒꯨꯝꯕꯁꯦ ꯍꯥꯎꯋꯦ ꯍꯥꯏ ꯃꯣꯏꯅ꯫
ꯎꯝ꯫
ꯁꯟꯁꯥꯒꯨꯝꯕꯗꯒꯤ ꯍꯦꯜꯂꯦ ꯑꯥꯎꯕ ꯍꯥꯏꯅ ꯑꯩꯒꯤꯗꯤ ꯈ꯭ꯋꯥꯏꯗꯒꯤ ꯌꯦꯟꯟꯅꯦ ꯄꯥꯝꯃꯤꯁꯦ꯫
ꯑ ꯈ꯭ꯋꯥꯏꯗꯒꯤ ꯌꯦꯟ ꯄꯥꯝꯃꯦꯕ꯫
ꯉꯥꯒ ꯌꯦꯟꯒꯗꯣ꯫
ꯎꯝ꯫
ꯑꯩꯒꯤꯗꯤ ꯑꯗꯨꯅ ꯈ꯭ꯋꯥꯏꯗꯒꯤ ꯄꯥꯝꯕꯅꯤ꯫
ꯑꯣꯁꯥ ꯄꯥꯝꯗꯦ꯫
ꯑꯣꯁꯥ ꯄꯥꯝꯃꯦ ꯑꯗꯨꯕꯨ ꯌꯥꯝ ꯆꯥꯕ ꯉꯝꯗꯕ ꯆꯥꯒꯦꯅ ꯈꯟꯕ꯫ ꯆꯥꯛ ꯆꯥꯅꯤꯡꯉꯦ ꯆꯥꯛ ꯂꯥꯝꯃꯦ ꯑꯗꯨ ꯑꯗꯥ ꯍꯥꯏꯔꯒ ꯂꯥꯛꯄꯁꯨ꯫ ꯃꯗꯨꯨꯝ ꯑꯃꯒꯨꯝꯕ ꯑꯅꯤꯒꯨꯝꯕ ꯆꯥꯔꯗꯤ ꯆꯥꯕ ꯉꯝꯃꯔꯣꯏ ꯑꯣꯛꯁꯥꯗꯤ꯫
ꯎꯝ꯫
ꯑꯗꯨꯒꯤ ꯆꯥꯕꯨꯗꯤ ꯆꯥꯅꯤꯡꯉꯤ ꯑꯗꯨꯁꯨ ꯌꯦꯟꯒꯨꯝꯕꯗꯤ ꯃꯇꯨꯝ꯫ ꯑꯍꯨꯝ ꯃꯔꯤꯒꯨꯝꯕꯗꯤ ꯆꯥꯕ ꯉꯝꯅꯤꯅ꯫
ꯎꯝ꯫ ꯌꯦꯟꯗꯤ ꯍꯣꯏ ꯑꯗꯨꯝ ꯆꯥꯔꯁꯨꯀꯣ ꯍꯥꯏꯗꯤ ꯆꯪꯕ꯫ ꯑꯗꯣ ꯌꯦꯟꯗꯤ ꯑꯗꯨꯝ ꯆꯥꯔꯁꯨ ꯑꯗꯣ ꯑꯣꯛꯁꯥꯥꯗꯤ ꯃꯇꯨꯝ꯫ ꯑꯅꯤ ꯑꯍꯨꯝꯒꯨꯝꯕ ꯆꯥꯔꯗꯤ ꯍꯥꯏꯗꯤ ꯆꯥꯅꯤꯡꯗ꯭ꯔꯕꯗꯣ꯫
ꯗꯨꯝ ꯃꯥꯇꯨꯡ ꯀꯌꯥꯐꯥꯎꯗꯤ꯫